ꯍꯜꯂꯣ ꯇꯔꯔꯕꯣ ꯍꯜꯂꯣ ꯇꯥꯔꯕꯔꯕꯣ ꯍꯜꯂꯣ ꯇꯔꯥꯕꯣ ꯇꯔꯥꯕꯣ
ꯉꯥꯏꯈꯣꯀꯣ
ꯍꯜꯂꯣ ꯇꯥꯕ꯭ꯔꯣ
ꯇꯥꯔꯦ ꯇꯥꯔꯦ
ꯍꯣ ꯍꯣ ꯀꯩꯗꯧꯔꯝꯃꯤꯅꯣ
ꯑꯁ ꯁꯨꯝ ꯆꯥꯛ ꯊꯣꯛꯄꯒꯤ ꯐꯃꯨꯡꯗ ꯁꯨꯝ ꯇꯤꯡꯊꯣꯛꯑꯝꯕꯅꯤꯗ ꯅꯪꯗꯤ ꯀꯩꯗꯧꯔꯝꯃꯤꯅꯣ
ꯑꯁ ꯂꯨꯍꯣꯡꯕꯒꯤ ꯍꯌꯦꯡ ꯍꯪꯆꯤꯠꯇ ꯉꯥꯏꯔꯦ ꯑꯗꯨꯒꯤ ꯊꯕꯛ ꯐꯅꯌꯥꯝ ꯂꯣꯏꯁꯤꯟꯕꯗ ꯍꯧꯖꯤꯛꯇ ꯆꯥꯛ ꯊꯣꯛꯇ ꯉꯥꯏꯔꯤ ꯑꯩꯁꯨ
ꯑꯣ ꯀꯩ ꯏꯟꯁꯥꯡ ꯆꯥꯔꯕ
ꯉꯁꯤꯗꯤ ꯊꯕꯤ ꯊꯣꯡꯕ ꯑꯃꯅꯦ ꯑꯗꯨꯒ ꯉꯥ ꯊꯣꯡꯕ ꯑꯃ ꯆꯥꯔꯦ
ꯀꯩ ꯊꯕꯤꯁꯦ ꯊꯣꯡ ꯌꯥꯕ꯭ꯔꯣ ꯍꯥꯏꯁꯤꯕꯣ
ꯌꯥꯏ ꯍꯦ
ꯄꯨꯡ ꯃꯈꯜ ꯑꯃ ꯑꯃꯒꯨꯝꯕꯅꯦ
ꯑꯦ ꯊꯕꯤꯁꯦ ꯀꯃꯥꯏꯅ ꯊꯣꯡꯏꯅꯣ ꯑꯝꯇꯕꯨ ꯆꯥ ꯀꯃꯥꯏꯅ ꯊꯣꯡꯏ ꯑꯝꯇ ꯍꯥꯏꯔꯛꯑꯣ
ꯑꯩꯈꯣꯏꯅ ꯈꯣꯡꯗ꯭ꯔꯨꯨꯝ ꯊꯣꯡꯕꯗꯤ ꯆꯥꯔꯕꯣ ꯅꯪ
ꯆꯔꯦ ꯈꯣꯡꯗꯔ꯭ꯨꯝ ꯊꯣꯡꯕꯗꯤ
ꯑꯗꯨꯒꯤ ꯈꯣꯡꯗ꯭ꯔꯨꯝ ꯊꯣꯡꯕꯗꯣ
ꯑꯥ
ꯑꯗꯨ ꯑꯗꯨꯒ ꯆꯞ ꯃꯥꯟꯅꯩꯀꯣ ꯄ꯭ꯔꯣꯁꯦꯁꯇꯤ
ꯑꯥ
ꯊꯕꯤꯁꯦ ꯃꯀꯨꯗꯣ ꯀꯣꯛꯊꯣꯛꯑꯦꯗꯅ ꯃꯥꯅ ꯈꯔ ꯑꯄꯤꯛꯄꯅꯤꯅꯀꯣ ꯊꯥꯕꯤ ꯐꯅꯌꯥꯝꯗꯤ ꯆꯪꯒꯅꯤ ꯑꯗꯨꯒ ꯑꯗꯨꯝ ꯁꯣꯏꯔꯒ ꯊꯥꯎ ꯉꯧꯔꯦꯗꯅ ꯀꯣ ꯑꯗꯨꯒ ꯉꯥ ꯑꯌꯥꯏꯕ ꯀꯩꯀꯥ ꯊꯥꯛꯑꯒ ꯈꯣꯡꯗ꯭ꯔꯨꯝ ꯊꯣꯡꯕ ꯆꯞ ꯃꯥꯟꯅꯩꯗ ꯌꯥꯝ ꯂꯨꯕ ꯅꯠꯇꯦ ꯀꯩꯩ ꯏꯟꯖꯡ ꯆꯔꯕ ꯅꯪꯗꯤ
ꯑꯩꯗꯤ ꯎꯝ ꯑꯩꯈꯣꯏꯒꯤꯗꯤ ꯈꯥꯃꯦꯟꯕꯨꯗꯤ ꯈꯥꯃꯦꯟ ꯃꯈꯜ ꯑꯃ ꯑꯣꯏꯔꯦ ꯈꯥꯃꯦꯟ ꯃꯈꯟ ꯍꯥꯏꯔꯁꯨ ꯈꯥꯃꯦꯟ ꯃꯈꯟ ꯃꯌꯥꯝ ꯂꯩꯕꯅꯤ ꯁꯤꯗ ꯁꯤꯁꯦ ꯑꯃꯨꯛ ꯑꯩꯈꯣꯏꯅ ꯍꯥꯏꯗꯤ ꯄꯥꯉꯟ ꯈꯥꯃꯦꯟꯒꯅ ꯍꯥꯏꯅꯩꯌꯦꯕꯀꯣ ꯄꯥꯉꯟ ꯄꯥꯉꯟ ꯈꯥꯃꯦꯟꯁꯤꯒ ꯑꯥꯂꯨꯅꯦ ꯑꯗꯒꯤꯗꯤ ꯕꯣꯔꯤ ꯑꯩꯈꯣꯏꯅꯒ ꯗꯨꯀꯥꯟꯗꯒꯤꯨꯝꯕ ꯕꯣꯔꯤ ꯀꯥꯏꯅꯕꯗꯣ ꯈꯪꯕ ꯅꯠꯇ꯭ꯔꯣ ꯕꯣꯔꯤ ꯕꯣꯔꯤ ꯀꯥꯏꯅ ꯑꯥ꯭ꯌꯨꯇꯔꯥ ꯑꯗꯨꯗꯨꯃ ꯇꯧꯔꯦ ꯑꯗꯨꯒ ꯀꯥꯡꯃꯦꯠ ꯑꯃ ꯃꯣꯔꯣꯛꯀ ꯑꯂꯨꯒ ꯉꯥꯔꯤꯒ ꯇꯧꯕ ꯀꯥꯡꯥꯃꯠ ꯑꯃꯒ ꯑꯗꯤ ꯌꯦꯟ ꯑꯊꯣꯡꯕ ꯈꯤꯇꯪ ꯂꯨꯄꯥ ꯆꯥꯝꯃꯒꯤ ꯂꯩꯔꯨꯏꯌꯦ ꯑꯁꯤꯒꯤ ꯑꯩꯈꯣꯏ ꯅꯥꯀꯥꯟꯗꯒꯤ ꯗꯨꯀꯥꯟꯗꯒꯤ
ꯋꯥ
ꯑꯗꯨ ꯁꯥꯔ
ꯇꯣꯄꯣꯛꯇꯤ ꯂꯩꯇ꯭ꯔꯣ
ꯑꯁ ꯇꯣꯝꯄꯣꯛꯇꯣ ꯈꯪꯗꯦꯗ ꯃꯗꯨ ꯃꯤꯗꯣ ꯂꯥꯏꯔꯤꯛ ꯄꯥꯔꯤꯃꯤ ꯂꯥꯏꯔꯤꯛ ꯄꯥꯔꯤꯅꯤꯅ ꯀꯥꯁꯤꯗ ꯊꯣꯛꯣꯡ ꯂꯣꯟꯁꯤꯜꯂꯒ ꯑꯗꯨꯝ ꯂꯩꯈꯤꯕꯗꯨꯅ ꯈꯪꯗꯦꯅꯦ ꯃꯥꯗꯣ ꯃꯥꯏ ꯅꯨꯄꯤꯅꯒ ꯈꯔ ꯑꯣꯠꯄꯤꯕ ꯃꯥꯜꯂꯤꯅꯦ ꯍꯟꯗꯛꯇꯤ
ꯎꯝ ꯃꯥꯏ ꯅꯨꯄꯤꯕꯨꯣ ꯊꯕ ꯈꯟꯗꯗꯤꯅꯦ
ꯎꯝ
ꯑꯩ ꯑꯇꯣꯞꯄ ꯅꯨꯄꯥ ꯑꯃꯗ ꯌꯨꯝ ꯄꯥꯜꯂꯅꯤꯅ ꯍꯥꯏꯔꯤ ꯍꯥꯏꯕꯅꯤ
ꯑꯁ ꯃꯥꯏ ꯅꯨꯄꯤꯁꯤꯁꯨ ꯕꯦꯔꯥꯅꯤ ꯍꯦꯛ ꯑꯗꯨꯒꯤ ꯋꯥꯉꯥꯡꯗꯣ ꯉꯥꯡꯉꯗꯤ ꯍꯥꯏꯗꯤ ꯊꯕꯛ ꯑꯁꯦ ꯇꯧꯗ꯭ꯔꯗꯤ ꯄꯨꯔꯥ ꯍꯤꯡꯕ ꯌꯥꯗꯕꯩ ꯃꯑꯣꯡꯗ ꯈꯜꯂꯕ ꯖꯥꯠꯂ ꯃꯥꯏ ꯋꯥꯈꯜꯗ
ꯎꯝ ꯈꯪꯗꯦ ꯄꯣꯛꯁꯨ ꯅꯨꯄꯤꯅ ꯍꯥꯏꯕꯗꯤ ꯏꯟꯕꯅꯦ ꯏꯟꯗ꯭ꯔꯣ
ꯏꯜꯂꯤ ꯏꯜꯂꯤ ꯄꯤꯅꯒ ꯑꯩꯈꯣꯏꯅ ꯄꯥꯎꯍꯔ ꯑꯃ ꯍꯥꯏꯕ ꯇꯤ ꯌꯥꯗꯤꯌꯦ
ꯑꯩꯅ ꯅꯨꯡꯗꯥꯡꯗ ꯅꯨꯡꯗꯥꯡ ꯅꯨꯡꯗꯡ ꯃꯥꯗꯣ ꯁꯅꯩꯗꯅ ꯑꯗꯣ ꯑꯩꯅ ꯍꯟꯗꯛ ꯑꯉꯥꯡ ꯇꯨꯁꯟ ꯆꯠꯍꯟꯕꯗꯣ ꯑꯗꯨꯗꯤ ꯃꯥ ꯋꯥꯔꯝꯝꯕꯅꯤ ꯉꯥꯎꯁ ꯈꯅꯕ ꯌꯥꯔꯝꯃꯔꯣꯏ
ꯑꯦ ꯋꯥꯔꯦ ꯋꯥꯔꯦ ꯅꯪꯅ ꯍꯥꯟꯅ ꯆꯠꯂꯝꯝꯕꯅ ꯀꯣꯆꯤꯡꯗꯣ ꯄꯨꯡ ꯇꯔꯦꯠꯥꯏꯗ ꯍꯜꯂꯛꯏꯗꯅ ꯑꯣ ꯃꯥꯅ ꯍꯧꯖꯤꯛ ꯍꯜꯂꯛꯏꯁꯤꯅ ꯑ ꯉꯔꯥꯡꯒ ꯊꯤ ꯄꯨꯡ ꯃꯍꯥꯛꯄ ꯌꯦꯃꯤ ꯇꯔꯥꯡꯒꯗ ꯍꯜꯂꯤ
ꯎꯝ ꯎ
ꯑꯁ ꯑꯉꯥꯡꯗꯣ ꯂꯔꯤꯛ ꯍꯥꯏꯌꯨ ꯌꯥꯗꯦ
ꯎꯝ
ꯑꯗꯨ ꯌꯥꯝ ꯇꯜꯂꯦ ꯍꯥꯏꯅꯤ ꯃꯅ ꯀꯥꯟꯗ
ꯃꯃꯥ ꯑꯗꯨꯁꯨ ꯅꯦꯝꯃꯦ ꯃꯆꯥꯗꯣ ꯉꯥꯏꯍꯥꯛꯇꯪ ꯐꯝꯍꯜꯂꯒ ꯑꯩ ꯏꯕꯨꯡꯉꯣ ꯅꯪ ꯁꯥ ꯂꯥꯛꯇ꯭ꯔꯤꯉꯩꯗ ꯂꯥꯏꯔꯤꯛꯇꯣ ꯄꯥꯊꯣꯛ ꯄꯨꯣꯊꯣꯛꯎ ꯍꯥꯏꯗꯕ ꯍꯥꯏꯇꯥꯔꯦ
ꯑꯣ
ꯀꯔꯤꯒꯤꯅꯣ ꯅꯪ ꯌꯥꯝ ꯔꯣ ꯭ꯔꯣ ꯔꯣ ꯭ꯔꯣ ꯂꯦꯡꯉꯤꯗꯣ
ꯑꯩꯔꫭ
ꯑꯥ
ꯊꯦꯡꯗꯦꯗ
ꯂꯦꯡꯉꯤꯗ ꯒꫭꯔꫭ ꯒꫭꯔꫭ ꯒꫭꯔꫭꯅ ꯅꯠ ꯁꯥꯗꯣ ꯑꯣꯟꯕꯩꯔ ꯈꯪꯗꯦ
ꯑ ꯀꯩꯅꯣ ꯇꯧ ꯍꯥꯟꯅ ꯃꯥꯅ ꯀꯣꯆꯤꯡ ꯀꯣꯆꯤꯡ ꯍꯧꯖꯤꯛ ꯑꯉꯥꯡ ꯂꯥꯏꯔꯤꯛ ꯇꯥꯛꯄ ꯆꯠꯂꯤꯁꯤꯕꯨ ꯄꯨꯡ ꯀꯌꯥꯗꯣꯏꯅꯣ ꯀꯌꯥꯕꯨꯅꯣ ꯈꯪꯗꯣꯏꯅꯣ ꯅꯨꯃꯤꯗꯥꯡꯒꯤꯁꯦ
ꯑ ꯃꯥꯒꯤꯗꯣ ꯄꯨꯡ ꯑꯅꯤ ꯑꯍꯨꯝ ꯑꯅꯤ ꯃꯈꯥꯏꯗꯩ ꯅꯠꯇ꯭ꯔꯒ ꯑꯍꯨꯝꯗꯩ ꯇꯧꯔꯦꯗꯅ ꯑꯗꯨꯒ ꯃꯥꯏ ꯑꯉꯥꯡꯗꯣ ꯄꯨꯡ ꯇꯔꯨꯛ ꯇꯔꯨꯛ ꯈꯔ ꯍꯦꯜꯂꯛꯄ ꯑꯗꯥꯏ ꯂꯣꯏꯔꯅꯦꯕ
ꯑꯥ
ꯑꯗꯨꯗꯒꯤ ꯂꯝꯕꯨꯜꯂꯦꯟꯗꯒ ꯃꯥ ꯑꯃꯨꯛ ꯊꯧꯔꯛꯑꯦꯗꯅ
ꯑꯥ
ꯑꯗꯨꯒ ꯀꯩꯅꯣꯒꯤꯗꯨꯒ ꯑꯩꯒꯤ ꯑꯉꯥꯡ ꯇꯧꯐꯝꯗꯨꯗ ꯑꯃꯨꯛ ꯆꯪꯕ ꯄꯨꯡ ꯇꯔꯨꯛ ꯃꯈꯥꯏ ꯇꯔꯦꯠ ꯃꯌꯥꯗꯗꯒꯤ ꯇꯥꯛꯄꯗꯨꯅ ꯅꯍꯥꯟꯗꯤ ꯄꯨꯡ ꯇꯔꯥꯕꯨꯥꯎ ꯇꯥꯗꯣꯔꯤꯗ ꯑꯩꯅ ꯐꯣꯟ ꯇꯧꯕꯗꯣ ꯑꯉꯥꯡꯗꯣ ꯐꯥꯗꯦꯅ ꯑꯩꯅ ꯉꯔꯥꯡꯒꯥꯗꯤ ꯃꯃꯥꯅ ꯐꯣꯟ ꯇꯧꯔꯛꯑꯦ ꯅꯃꯥꯟꯅꯕꯗꫭ ꯂꯥꯛꯈꯤꯗ꯭ꯔꯦꯌꯦ
ꯑꫭ
ꯅꯃꯥꯟꯅꯕꯗꫭ ꯂꯥꯛꯈꯤꯗ꯭ꯔꯦ ꯂꯥꯛꯑꯔꫭꯏꯗ꯭ꯔꯅ ꯑꯝꯇ ꯍꯪꯉꫭꯅ ꯄꯥꯈꯠꯂꯤꯖꯥꯅꯤ ꯃꯆꯥ ꯅꯨꯄꯥꯗꫭ ꯂꯥꯏꯔꯤꯛ ꯐꯍꯟꯒꯦ ꯌꯨꯇꯨꯞꯀ ꯍꯥꯡꯕꯅꯤꯃꯤ ꯑꯩ ꯑꯉꯥꯡꯗꯣ ꯒꯦꯔꯥꯅꯤꯃꯤ
ꯌꯨꯊꯨꯞ ꯀꯥ ꯍꯛꯕꯅꯦ ꯍꯥꯏꯖꯤꯅꯤ ꯑꯣ ꯍꯟꯗꯛ ꯀꯩꯅꯣꯁꯦ ꯑꯩꯈꯣꯏꯒꯤ ꯇꯣꯝꯄꯣꯛꯅ ꯑꯉꯥꯡ ꯂꯥꯏꯔꯤꯛ ꯇꯥꯛꯄꯁꯦ ꯀꯨꯏ ꯀꯨꯏꯅ ꯇꯥꯏ ꯑꯁ ꯑꯉꯥꯡꯗꯨꯕꯨ ꯐꯥꯗꯕꯩ ꯑꯣꯖꯥꯠꯂꯥ ꯅꯠꯇ꯭ꯔꯒ ꯀꯃꯥꯏꯅ ꯇꯧꯖꯥꯠꯅꫭ ꯃꯥꯅ ꯀꯨꯏ ꯀꯨꯏꯅ ꯇꯥꯛꯏꯁꯤꯕꯨ ꯍꯥꯟꯅ ꯅꯪꯅ ꯇꯥꯑꯝꯕ ꯆꯥꯡꯗꯩ ꯃꯥꯥꯟꯅ ꯀꯨꯏ ꯀꯨꯏꯅ ꯇꯥꯏꯔꯤꯁꯤꯕꯨ
ꯎꯝ ꯑꯩꯅ ꯇꯥꯛꯄꯅ ꯄꯨꯡ ꯑꯍꯨꯝꯗꯒꯤ ꯆꯠꯂꯒ ꯑꯗꯨꯝ ꯇꯥꯑꯥꯃꯤꯅ ꯗꯞꯇꯣ ꯇꯧꯔ ꯇꯥꯛꯏꯗꯅ ꯑꯗꯤ ꯑꯅꯧꯕ ꯑꯣꯏꯕꯗꯨꯗ ꯑꯉꯥꯡꯗꯨꯅ ꯈꯔ ꯀꯩꯅꯣ ꯄ꯭ꯂꯦ ꯇꯧꯕꯤꯔꯛ ꯑꯃꯅꯤ ꯍꯟꯗꯛ ꯃꯤꯛꯀꯤ ꯁꯥꯁꯤꯕꯨ ꯏꯄꯪ ꯄꯪꯕ ꯃꯥꯜꯂꯤꯅ ꯃꯃꯤꯠꯅ ꯅꫭꯛꯏꯅ
ꯑꯗꯨ ꯅꯠꯇꯕ ꯑꯃ ꯑꯩꯈꯣꯏ ꯁꯤꯒꯤ ꯑꯅꯛꯄꯗ ꯑꯃ ꯇꯧꯔꯝꯕꯗꯨꯗꯤ ꯇꯧꯍꯟꯈꯤꯗ꯭ꯔꯕꯣ ꯀꯃꯥꯏꯅ ꯇꯧꯈ꯭ꯔꯦ ꯑꯗꯨꯅ
ꯇꯦꯂꯪꯒꯥꯟ
ꯑꯣ ꯋꯥ ꯃꯥꯗꯤ ꯁꯦꯂꯦꯕꯁ ꯂꯣꯏꯈꯒ꯭ꯔꯦꯕ
ꯌꯨꯝ ꯆꯠꯂꯝꯗꯥꯏꯗꯣ ꯑꯗꯨꯗ ꯁꯦꯂꯦꯕꯁꯇꯣ ꯂꯣꯏꯁꯤꯟꯕꯤꯔꯝꯃꯕꯅꯦꯕ
ꯑꯣ ꯍꯜꯂꯛ ꯑꯒꯗꯤ ꯑꯃꯨꯛ ꯌꯨꯝꯗꯒꯤ ꯑꯃꯨꯛ ꯃꯐꯝꯁꯤꯗ ꯑꯃꯨꯛ ꯂꯥꯛꯑꯗꯤ ꯑꯃꯨꯛ ꯀꯣꯆꯤꯡ ꯇꯧꯈꯤꯗꯣꯏꯔꯥ ꯃꯗꯨ ꯑꯉꯥꯡꯗꯣ ꯇꯧꯔꯔꯣꯏꯗ꯭ꯔꯥ
ꯑꯥ ꯃꯥꯒꯤ ꯑꯦꯛꯖꯥꯝ ꯂꯥꯛꯈꯤꯅꯦꯕ ꯑ ꯁꯥꯗꯤ ꯀꯅ ꯃꯥꯅ ꯇꯦꯟ ꯀ ꯇꯝꯃꯤꯕ ꯂꯥꯏꯔꯤꯛꯇꯣ ꯑꯩꯅ ꯇ ꯁꯖꯤꯄ ꯑꯗꯨꯒꯤ ꯂꯥꯏ ꯆꯥ ꯂ ꯃꯔꯣ ꯀꯣ ꯑ ꯃꯥꯅ ꯑꯩ ꯌꯥꯝꯌꯥꯝꯕ ꯃꯇꯝꯗ ꯂꯩꯗꯤꯣ ꯈꯪꯗꯕ ꯌꯥ ꯖꯣ ꯖꯣ ꯑꯒꯅꯤ ꯅꯪꯅꯅꯕꯕꯨꯡꯔ ꯃꯃꯅ ꯈꯔꯛꯈꯔꯦ
ꯎ ꯎ
ꯌꯨꯝꯗ ꯂꯩꯕꯗꯨꯕꯨ ꯏꯪꯕ꯭ꯔꯣ ꯐꯥꯕ꯭ꯔꯣ
ꯑ ꯀꯗꯥꯏꯗꯣꯏꯅꯣꯕꯣ ꯏꯁꯒꯤꯗꯤ ꯑꯩꯈꯣꯏꯒꯤ ꯀꯩꯅꯣꯗꯣ ꯃꯩꯗ ꯊꯥꯒꯠꯂꯛꯑꯦꯗꯅ ꯑꯗꯨꯝ ꯃꯊꯛꯇꯩ ꯉꯥꯌꯥꯏꯕ
ꯎꯝ ꯀꯩꯅꯣ ꯅ ꯍꯥꯏꯒꯦ ꯇꯧꯕꯅꯤꯗꯣ ꯍꯥꯏꯔꯣ
ꯑꯩꯈꯣꯏ ꯂꯨꯍꯣꯡꯕ ꯌꯥꯎ ꯅꯪꯗꯣꯏꯔ ꯅꯪꯉꯣꯏꯗꯣꯏꯔꯅ
ꯑꯩꯗꯣ ꯂꯨꯍꯣꯡꯕ ꯑꯗꯣ ꯑꯩꯗꯣ ꯉꯁꯤ ꯅꯠꯇ꯭ꯔ ꯉꯁꯤ ꯅꯠꯇ꯭ꯔꯁꯨ ꯍꯌꯦꯡ ꯅꯠꯇ꯭ꯔꯒ ꯍꯥꯟꯆꯤꯗꯤ ꯌꯨꯝꯗ ꯀꯝꯄꯜꯁꯔꯤ ꯍꯩꯊꯒꯅꯦꯕꯀꯣ ꯑꯗꯨꯗ ꯑꯗꯨꯝ ꯑꯩꯒ ꯏꯃꯥꯟꯅꯕ ꯑꯃꯒ ꯂꯩꯌꯦ ꯑ ꯏꯃꯥꯟꯅꯕꯗꯣ ꯃꯥꯗ ꯌꯨꯝꯗ ꯍꯥꯏꯊꯈꯤꯕꯅꯦꯕ
ꯌꯦ
ꯊꯕꯛ ꯁꯪꯉꯤ ꯁꯪꯗꯦꯗꯣ ꯄꯥꯎꯗ ꯍꯥꯏꯐꯦꯠ ꯍꯪꯅꯔꯒ ꯊꯕꯛꯇꯣ ꯁꯤꯟꯗꯣꯛꯅꯔꯒ ꯑꯗꯨꯝ ꯑꯗꯨꯃꯥꯏꯅꯗꯤ ꯂꯥꯛꯀꯅꯤ ꯃꯥ ꯃꯥꯅ ꯃꯥ ꯊꯕꯛ ꯂꯩ ꯍꯥꯏꯔꯒꯅ ꯑꯩꯌꯨ ꯇꯥꯔꯤꯛ ꯇꯔꯥ ꯃꯥꯄꯜꯗ ꯏꯃꯥꯟꯅꯕ ꯑꯃꯒꯤ ꯂꯨꯍꯣꯡꯕꯒꯤ ꯄꯣꯌꯦꯡ ꯄꯤꯗꯧꯕ ꯂꯩꯌꯦꯕꯀꯣ ꯑꯗꯨ ꯄꯣꯌꯦꯡꯗꯣ ꯀꯩꯅꯣ ꯇꯧꯕ ꯍꯥꯏꯇꯥꯔꯦ ꯄꯤꯊꯣꯛꯑꯃꯒ ꯁꯤꯗ ꯍꯥꯏꯒꯠꯄ꯭ꯔꯥ ꯅꯠꯇ꯭ꯔꯒ ꯃꯥꯅ ꯃꯥꯗꯣ ꯊꯕꯛ ꯀꯣꯝꯃꯦ ꯍꯥꯏꯔꯒꯗꯤ ꯃꯥ ꯊꯝꯃꯝꯃꯒ ꯑꯩ ꯆꯠꯄꯝꯗꯤ ꯏꯕꯥꯅꯤꯒꯤ ꯌꯥꯅꯕ ꯄꯣꯔꯛꯑꯅꯤ ꯑꯩꯅ ꯁꯤꯗ ꯂꯩꯔꯒꯅ ꯅꯨꯃꯤꯗꯥꯡ ꯋꯥꯏꯔꯝ ꯄꯨꯡ ꯇꯔꯨꯛ ꯇꯔꯨꯛ ꯃꯈꯥꯏ ꯑꯗꯨꯋꯥꯏꯗꯨꯗ ꯇꯣꯝꯄꯣꯛ ꯍꯜꯂꯛꯑꯒ ꯏꯕꯥꯅꯤ ꯍꯥꯏꯊꯔꯛꯄ꯭ꯔꯥ ꯀꯩꯅꯣꯝ ꯇꯧꯅꯤ
ꯎꯝ ꯅꯅ ꯃꯥꯅ ꯑꯗꯨꯗꯨꯐ ꯉꯁꯤ ꯂꯥꯛꯀ꯭ꯔꯦ ꯍꯥꯏꯕ꯭ꯔꯣ ꯂꯥꯛꯑꯣꯏ ꯍꯥꯏꯕ꯭ꯔꯣ ꯃꯔꯣꯟ
ꯃꯥ ꯂꯥꯛꯀꯅꯤ ꯉꯥꯏꯍꯥꯛ ꯂꯩꯔꯗꯤ ꯂꯥꯛꯑꯅꯤꯗꯤ ꯑꯩꯉꯣꯟꯗ ꯍꯥꯏꯔꯝꯕꯅꯦ ꯑꯗꯣ ꯌꯧꯗꯤ ꯌꯧꯔꯛꯇ꯭ꯔꯤ ꯍꯧꯖꯤꯛꯄꯥꯎꯒꯤ ꯑꯣꯏꯅꯗꯤ
ꯑꯣ
ꯑꯁ ꯁꯤꯁꯨ ꯑꯩꯈꯣꯏꯗꯤ ꯑꯩꯈꯣꯏ ꯂꯩꯔꯤꯕ ꯃꯐꯝꯁꯦ ꯍꯥꯟꯅꯗꯤ ꯑꯩꯈꯣꯏ ꯃꯌꯥꯝ ꯂꯩꯔꯝꯕꯅꯤꯅ ꯑꯗꯨꯝ ꯂꯥꯡꯗꯅ ꯈꯣꯠꯇꯅ ꯂꯩꯔꯝꯕꯅꯤꯗꯅ ꯍꯧꯖꯤꯛꯇꯤ ꯑꯈꯣꯏ ꯆꯤꯛꯑꯦ ꯆꯤꯛꯑꯦ ꯍꯧꯖꯤꯛꯇꯤ ꯑꯈꯣꯏꯒꯤ ꯗꯤꯄꯛ ꯑꯅ ꯑꯃ ꯂꯩꯌꯦ ꯑꯩꯉꯣꯟꯗꯒꯤ ꯈꯤꯇꯪꯕꯨꯗꯤ ꯍꯜꯂꯤꯃꯥ ꯈꯪꯗꯦ ꯃꯥꯁꯨ ꯃꯥꯏ ꯅꯨꯄꯤꯅ ꯎꯝ ꯃꯥꯏ ꯅꯨꯄꯤꯅ ꯀꯔꯤ ꯀꯔꯤ ꯍꯥꯏꯔꯕꯣ ꯈꯪꯗꯦ ꯀꯥꯗꯩ ꯃꯄꯥꯟꯒ ꯁꯨꯡꯊꯣꯛ ꯊꯣꯛꯈꯤꯗ꯭ꯔꯦ ꯕꯣꯜ ꯁꯥꯟꯅꯕ ꯆꯠꯂꯤꯅꯤꯅ ꯆꯠꯅꯤ ꯍꯧꯖꯤꯛꯁꯨ ꯑꯃꯨꯛ ꯃꯣꯏꯒꯤ ꯆꯤꯡꯃꯩꯔꯣꯡ ꯗ ꯆꯤꯡꯒꯤ ꯏꯆꯤꯜ ꯏꯅꯥꯎꯁꯤꯡꯒꯤ ꯁꯥꯟꯅꯕꯒꯤ ꯈꯤꯇꯪ ꯑꯝꯇ ꯇꯥꯛꯄꯤꯌꯨ ꯍꯥꯏꯌꯦ ꯌꯦ
ꯑꯦ ꯑꯦ ꯆꯤꯡꯁꯤꯅꯦ ꯆꯤꯡ ꯆꯤꯡꯒꯤꯅꯦꯕꯨ ꯍꯥꯏꯔꯗꯤ ꯃꯥ ꯀꯔꯤꯝꯇ ꯑꯈꯣꯏꯒꯤ ꯃꯌꯨꯝ ꯃꯤ ꯁꯤꯔꯖꯨꯅꯦ ꯆꯤꯡꯅ ꯍꯦꯟꯅ ꯂꯨꯕꯅꯤ ꯍꯥꯏꯗꯤ
ꯑꯦ ꯆꯤꯡꯒꯤꯅꯦꯕꯨ ꯍꯥꯏꯔꯗꯤ ꯃꯥꯗꯤ ꯊꯋꯥꯏ ꯌꯥꯎꯋꯦ
ꯎꯝ ꯍꯌꯦꯡ ꯃꯥꯏ ꯅꯨꯄꯤ ꯑꯉꯥꯡ ꯍꯌꯦꯡ ꯃꯥꯏ ꯅꯨꯄꯤ ꯑꯉꯥꯡ ꯎꯅꯔꯝꯗꯥꯥꯏꯗꯒꯅꯦ ꯆꯤꯡꯒꯤ ꯄꯥꯎ ꯑꯃ ꯂꯥꯛꯄꯗꯀꯣ ꯑ ꯗꯣꯛꯇꯔ ꯅꯪꯅ ꯌꯥꯅꯕ ꯁꯤꯜꯂꯝꯃꯣ ꯑꯩ ꯑꯃꯨꯇꯪ ꯆꯠꯂꯨꯈꯤꯒꯦꯅ ꯍꯥꯏꯔꯝꯗꯧ ꯃꯤꯅꯤ
ꯎꯝ ꯃꯥꯁꯦ ꯃꯌꯨꯝꯗꯒꯤꯁꯨꯨꯝ ꯃꯃꯥꯅꯒ ꯀꯩꯁꯨ ꯂꯨꯅ ꯇꯧꯗ꯭ꯔ ꯃꯥꯜꯂꯦ ꯏꯟꯊꯣꯛꯑꯒ ꯊꯝꯗꯧꯅ ꯊꯝꯃꯦꯗ ꯍꯥꯏꯗꯤ ꯃꯃꯥꯅ ꯃꯥꯅ ꯆꯠꯂꯤꯕ ꯅꯤꯇꯤ ꯅꯤꯌꯣꯝꯁꯤꯗꯤ ꯄꯨꯔꯥ ꯌꯥꯗ꯭ꯔꯦ ꯍꯥꯏꯗꯤ ꯃꯤꯑꯣꯏꯕ ꯒꯤ ꯆꯠꯅꯕꯒꯤ ꯋꯥꯡꯃꯗ ꯆꯠꯂꯦ ꯃꯥꯁꯦ ꯇꯁꯦꯡꯅ ꯍꯥꯏꯔꯀꯥꯟꯗ ꯃꯃꯩꯒ ꯄꯥꯟꯁꯤꯜꯂ ꯐꯔꯗꯕꯅꯦ
ꯄꯩꯁꯥ ꯈꯔ ꯐꯪꯒꯤꯕꯗꯣ ꯑꯗꯨꯗꯒꯤ ꯀꯥ ꯊꯣꯡ ꯂꯣꯟꯖꯜꯂꯝꯃꯅꯤ
ꯑꯦ ꯂꯣꯟꯖꯟꯈ꯭ꯔꯦ ꯂꯣꯟꯁꯤꯟꯈ꯭ꯔꯦ ꯎ ꯃꯥꯒꯤꯕꯨ ꯃꯁꯥ ꯁꯦꯝꯅꯤ ꯁꯤꯅꯦꯃꯥ ꯍꯥꯏꯁꯦ ꯖꯤꯝ ꯁꯥꯟꯅꯕꯒꯤ ꯗꯥꯏꯠ ꯂꯩꯗꯣꯔꯤꯃꯤ ꯍꯥꯏꯗꯤ ꯑꯗꯨ ꯇꯧꯗꯣꯔꯤꯃꯤ ꯈꯪꯗꯦ ꯃꯥꯒꯤ ꯂꯤꯂꯥꯗꯤꯅ ꯀꯔꯝꯕ ꯂꯤꯂꯥꯗꯤ ꯑꯣꯟꯊꯣꯛꯅ ꯍꯩꯈ꯭ꯔꯦ ꯃꯥꯁꯦ ꯃꯤꯑꯣꯏ ꯑꯃ ꯄꯣꯛꯗꯕ ꯄꯣꯠꯏꯁꯦ ꯂꯤꯂꯥ ꯑꯣꯏꯅ ꯀꯨꯝꯍꯟꯒꯗꯕ ꯃꯤꯅꯤ ꯃꯥꯁ
ꯎꯑꯣ ꯑꯗꯣ ꯉꯟꯅ ꯂꯥꯛꯅꯕꯇꯧ
ꯀꯔꯤ
ꯑ ꯉꯟꯅ ꯍꯌꯦꯡ ꯉꯥꯏꯔꯛꯀꯦꯕ ꯉꯔꯥꯡꯣ ꯉꯁꯤꯒꯤꯗꯤ ꯊꯕꯛ ꯇꯧꯈꯤꯒꯦ ꯅꯨꯡꯁꯥ ꯑꯃ ꯁꯥꯟꯅꯕꯅꯕꯗꯤ ꯉꯥꯏꯥꯛ ꯂꯩꯔꯗꯤ
ꯍ ꯇ ꯇ ꯎꯝ